ꯇꯥꯕ꯭ꯔꯣ
ꯑꯣ ꯇꯥꯏ ꯇꯥꯏ ꯕ꯭ꯔꯣ ꯅꯨꯡꯉꯥꯢꯔꯤꯕꯣ
ꯌꯥꯝ ꯊꯤ ꯅꯨꯡꯉꯥꯏꯔꯤ
ꯑꯁ ꯍꯟꯗꯛ ꯃꯌꯥꯒ ꯐꯣꯟꯒ ꯢꯇꯧ ꯇꯧꯔꯛꯇꯦ ꯑꯩꯗꯤ ꯀꯔꯤ ꯀꯔꯤꯒ ꯇꯧꯈ꯭ꯔꯕꯣꯢ ꯅꯤꯡꯉꯨꯢꯅꯦ
ꯑꯩꯁꯦ ꯌꯨꯝꯗ ꯑꯗꯨꯝ ꯂꯩꯔꯕ ꯆꯠꯄ ꯈꯣꯠꯄ ꯇꯟꯕꯒꯤ
ꯄꯥꯎ ꯇꯦ ꯄꯥꯎꯒ ꯅꯨꯡꯉꯥꯏꯕ ꯑ ꯑꯃꯇ ꯂꯩꯇ꯭ꯔꯕꯅꯦ ꯌꯥꯁ ꯋꯥꯔꯤꯒ ꯑꯝꯇ ꯁꯥꯟꯅꯗ꯭ꯔꯦ
ꯄꯥꯎ ꯌꯥꯝ ꯅꯨꯡꯉꯥꯏꯕ ꯂꯩꯅꯦ ꯄꯥꯎ ꯂꯩꯕ ꯅꯨꯡꯉꯥꯏꯕ ꯂꯩꯒꯣ ꯍꯧꯖꯤꯛ ꯀꯩ ꯍꯥꯏꯅꯤ
ꯀꯩ ꯄꯥꯎꯅꯣ ꯍꯥꯏꯌꯨꯗꯅ ꯇꯥꯥꯁꯦ
ꯑꯩꯈꯣꯏ ꯂꯩꯀꯥꯏꯒꯤ ꯏꯅꯥꯎꯄꯥ ꯃꯥ ꯂꯩꯌꯦꯕꯀꯣ ꯃꯥꯁꯦ ꯑꯩꯈꯣꯏꯒ ꯑꯗꯨꯝ ꯋꯥꯛꯀꯤꯡꯒꯨꯝꯕ ꯆꯠꯃꯤꯟꯅꯕꯀꯣ ꯃꯥꯏ ꯀꯔꯟ ꯇꯨꯔꯥꯟ ꯃꯥꯗꯤ ꯑꯗꯨꯝ ꯍꯦꯛꯇ ꯇꯧꯗꯕ ꯌꯥꯗꯕꯀꯣ ꯂꯝ ꯍꯦꯟꯕꯅꯤ ꯈꯪꯗꯦ ꯃꯤꯗ ꯌꯦꯠꯄꯅꯤ ꯈꯪꯗꯦ ꯑꯗꯨꯝ ꯇꯧ ꯂꯩꯕ ꯃꯥꯁꯦ ꯑꯗꯥ ꯑꯩꯈꯣꯏꯅ ꯉꯥꯡꯉꯦꯕ ꯍꯦꯛꯇ ꯁꯥꯎꯕ ꯀꯩꯒꯤꯅꯣꯗꯤ ꯈꯪꯗꯦꯕ ꯑꯗꯥ ꯃꯥꯗꯤ ꯋꯥꯔꯤꯒꯁꯦ ꯁꯥꯕꯒ ꯌꯥꯕꯖꯠ ꯅꯠꯇꯦ ꯑꯩꯈꯣꯏꯅ ꯃꯥꯅ ꯋꯥꯔꯤ ꯃꯥ ꯁꯥꯏꯗꯅ ꯃꯤ ꯑꯗꯨꯝ ꯂꯩꯔꯤꯛꯇ ꯇꯝꯗꯕ ꯑꯩꯅ ꯍꯟꯅ ꯍꯥꯏꯔꯤꯗꯅ ꯃꯥ ꯑꯇꯣꯞꯄ ꯃꯤꯗ ꯇꯝꯒꯗꯨꯕ ꯕꯦꯔꯥꯅꯤ ꯃꯥꯗꯤ
ꯑꯁ ꯅꯪꯏ ꯉꯥꯡꯉꯤꯗꯣ ꯑꯩꯈꯣꯏ ꯁꯧꯋꯥꯢꯗꯁꯨ ꯀꯅꯥꯅꯣꯝ ꯂꯩꯌꯦ ꯃꯤꯗꯤ ꯍꯥꯏ ꯌꯥꯗꯦ ꯈ ꯃꯤ ꯀꯕꯨꯗꯤ ꯍꯥꯢꯔꯔꯣꯢ ꯅꯨꯡꯉꯥꯢꯇ꯭ꯔꯦ ꯑꯁ ꯑꯁ ꯄꯥꯎꯁꯦ ꯃꯥꯅ ꯄꯥꯎ ꯇꯝꯕꯁꯦ ꯀꯩꯅꯣ ꯍꯥꯏ ꯑꯥꯏ ꯑꯦꯁ ꯇꯤꯚꯤ ꯑꯗꯨꯅꯦ ꯈꯪꯕ꯭ꯔꯥ ꯑꯩꯈꯣꯏꯅ ꯁꯤꯗ ꯋꯥꯔꯤ ꯑꯃ ꯁꯥꯟ ꯁꯥꯟꯅꯈꯤꯕꯁꯦ ꯑꯥ ꯂꯩꯀꯥꯏ ꯁꯔ ꯁꯪꯉꯩ ꯑꯩꯅ ꯍꯦꯛꯇ ꯌꯧꯔꯝꯗꯣꯔꯤꯕꯅꯤ
ꯎꯝ
ꯒ꯭ꯌꯥꯟ ꯃꯦꯟꯒ ꯇꯥꯕ ꯖꯥꯠ ꯅꯠꯇꯦ ꯃꯥꯏ ꯃꯥꯡꯗꯒꯅꯦꯀꯣ ꯃꯤꯅ ꯇꯥꯍꯟꯅꯤꯡꯗꯕ ꯋꯥꯒ ꯉꯥꯡ ꯌꯥꯕ ꯖꯥꯠ ꯅꯠꯇꯦꯍꯦ ꯑꯗꯨꯗꯨꯅ ꯑꯗꯨ ꯍꯥꯏꯔꯦ ꯃꯣꯏ ꯑꯉꯥꯡꯗꯨꯅ ꯑꯗꯨ ꯍꯥꯏꯍꯧꯋꯤ ꯃꯣꯏ ꯌꯨꯝꯒꯤ ꯃꯣꯏ ꯃꯣꯏ ꯌꯨꯝꯒꯤ ꯃꯤꯗꯨꯅ ꯑꯗꯨ ꯇꯧꯍꯧꯋꯤ ꯃꯤꯒꯤ ꯈꯠꯅ ꯆꯩꯅꯕ ꯃꯤꯒꯤ ꯏꯃꯨꯡ ꯃꯅꯨꯡ ꯂꯣꯏꯅ ꯄꯥꯎꯒꯩꯖꯦ ꯃꯥ ꯂꯣꯏ ꯈꯪꯗꯣꯏꯅꯦ ꯈꯪꯕ꯭ꯔꯥ ꯃꯥꯅ ꯈꯪꯗꯕ ꯄꯥꯎ ꯑꯃꯠꯇ ꯂꯩꯇꯦ
ꯃꯥꯗꯤ ꯏꯅꯦ ꯈꯥ ꯃꯥꯗꯤ ꯏꯅꯦꯈꯥ ꯄꯧꯗꯥꯕꯤꯒ ꯆꯞ ꯃꯥꯟꯅꯩ ꯑꯩꯅ ꯌꯨꯝꯗ ꯉꯥꯡꯉꯤꯗꯅ ꯃꯥ ꯃꯄꯥꯟꯗ ꯍꯦꯛꯇ ꯇꯥꯔꯥ ꯂꯩꯔꯝꯗꯣꯏꯕ ꯑꯩꯅ ꯃꯄꯥꯟ ꯊꯣꯛꯑꯦꯗꯅ ꯑꯗꯩ ꯃꯌꯨꯝꯗ ꯆꯦꯟꯖꯟꯒꯤꯗꯨꯏꯕ ꯌꯦꯅꯥꯈꯥ ꯄꯧꯗꯥꯕꯤꯒ ꯆꯞ ꯍꯦꯛ ꯆꯥꯅꯖꯥꯠꯅꯤ ꯃꯥꯗꯤ
ꯅꯪꯒꯤꯗꯨꯗꯤ ꯑꯩꯈꯣꯏ ꯁꯤꯗꯒꯤ ꯍꯦꯟꯅ ꯁꯥꯁꯟ ꯁꯥꯊꯤꯈꯠꯂꯛꯑꯦꯕꯨ
ꯁꯥꯊꯤꯍꯦ ꯃꯥ ꯍꯧꯖꯤꯛ ꯑꯩꯅ ꯋꯥ ꯉꯥꯡꯉꯤꯗꯅ ꯃꯥꯖꯨ ꯁꯤꯖꯨ ꯇꯥꯔꯝꯕ ꯌꯥꯏ ꯃꯥꯗꯤ
ꯑꯩꯈꯣꯏꯗꯨꯗꯤ ꯑꯗꯨꯃꯥꯏꯅ ꯃꯛꯇꯤ ꯇꯧꯗꯦꯍꯦ ꯑꯥ ꯑꯩꯈꯣꯏꯒꯤꯗꯨꯅꯅꯦꯀꯣ ꯌꯥꯝꯅ ꯏꯪ ꯇꯞꯆꯕꯤ ꯌꯥꯝ ꯃꯥꯟꯗꯣꯏꯅꯦ ꯈꯪꯕ꯭ꯔꯥ ꯏꯪ ꯇꯞꯆꯕꯤ ꯌꯥꯝꯖꯨ ꯁꯥꯗꯣꯏꯅꯦꯕ ꯈꯪꯕ꯭ꯔꯥ ꯑꯗꯨꯒꯅꯦ ꯇꯧꯊꯣꯔꯛꯄꯁꯤꯅꯅꯦ ꯄꯨꯔꯥ ꯑꯣꯟꯅ ꯇꯩꯅꯕ ꯈꯪꯕ꯭ꯔꯥ ꯃꯤꯅ ꯋꯥ ꯑꯃ ꯉꯥꯡꯉꯤ ꯃꯥꯅ ꯋꯥ ꯑꯃ ꯉꯥꯡꯉꯤ ꯃꯤꯅ ꯉꯥꯡꯕꯒꯖꯦ ꯇꯥꯕꯤꯖꯥꯟꯇꯦ ꯃꯉꯣꯟꯗ ꯈꯔ ꯆꯩꯗꯅ ꯉꯥꯡꯗꯅ ꯈꯣꯠꯇꯅ ꯇꯧꯔꯨꯔꯒꯅꯦꯅꯦ ꯈꯪꯕ꯭ꯔꯥ ꯃꯥꯒꯤ ꯊꯣꯛꯄ ꯑꯁ ꯑꯩꯈꯣꯏꯅ ꯍꯥꯏꯔꯗꯤ ꯆꯨꯝꯃꯕꯅꯤ ꯑꯩ ꯃꯉꯥꯏꯔꯕꯅꯤꯅ ꯈꯪꯕ꯭ꯔꯥ ꯃꯥ ꯃꯇꯣꯝꯇꯅꯦ ꯃꯥꯏ ꯊꯣꯛꯄ ꯑꯃꯅꯦ ꯄꯨꯡꯉꯥꯡꯇꯥ ꯉꯥꯡ ꯂꯩꯗꯣꯏꯅꯤ ꯃꯅꯦꯝꯄꯣꯛꯅꯒꯅꯦ ꯌꯥꯝꯅ ꯋꯥꯔꯕ ꯃꯧꯅꯤ
ꯎꯝ ꯁꯥꯊꯤꯅꯦ ꯑꯗꯨꯗꯤ ꯍꯥꯏꯗꯤ ꯃꯥꯗꯤ ꯃꯅꯦꯝꯄꯣꯛꯀ ꯑꯗꯨꯝ ꯈꯠꯅꯔꯤꯕ
ꯑꯁ ꯃꯅꯦꯝꯄꯣꯛꯀ ꯈꯟꯅꯕꯒ ꯃꯅꯦꯝꯄꯣꯛꯅ ꯈꯟꯅꯕꯒ ꯉꯝꯕ ꯖꯥꯠ ꯅꯠꯇꯦꯗ ꯃꯅꯦꯝꯄꯣꯛꯅ ꯋꯥꯝ ꯉꯥꯡꯂꯦꯅ ꯑꯩꯅ ꯀꯌꯥꯝ ꯁꯣꯏꯗꯦꯗꯅ ꯑꯩꯅ ꯀꯔꯤ ꯇꯧꯔꯗꯅ ꯑꯁ ꯉꯝꯄꯣꯟꯇꯦ ꯉꯝꯄꯣꯟꯇꯦ ꯑꯗꯒꯤꯅꯦ ꯈꯨꯇꯧ ꯂꯥꯛꯇꯧ ꯋꯥꯉꯥꯡ ꯁꯉꯥꯡꯗ ꯍꯦꯟꯇꯣꯔꯛꯇꯅꯅꯦ ꯈꯪꯕ꯭ꯔꯥ ꯃꯤ ꯄꯨꯟꯕ ꯃꯇꯝꯗꯒꯁꯦ ꯃꯤꯁꯤꯅꯅꯦ ꯃꯥꯖꯦ ꯀꯧꯅꯤꯡ ꯈꯧꯅꯤꯡ ꯀꯧꯅꯤꯡꯉꯤ ꯈꯪꯗꯦ ꯀꯧꯅꯤꯡꯗꯦ ꯈꯪꯗꯦ ꯃꯤꯅ ꯀꯩꯅꯣꯝꯃꯕꯨ ꯇꯧꯔꯕ ꯒꯤꯠ ꯍꯦꯛꯇ ꯐꯝꯖꯟꯂꯛꯀꯅꯤ ꯈꯪꯕ꯭ꯔꯥ ꯅꯣꯏ ꯀꯩꯗ꯭ꯋꯩꯏꯅꯣ ꯑꯁ ꯅꯣꯏꯗꯣ ꯑꯩ ꯌꯥꯎꯔꯗꯤ ꯐꯅꯤ ꯑꯩ ꯑꯝꯇꯥ ꯌꯥꯎꯒꯦꯕ ꯑꯁ ꯑꯩꯅ ꯁꯨꯃꯥꯏꯅ ꯇꯧꯕꯤꯔꯗꯤ ꯐꯗꯧꯅꯤ ꯈꯣꯠꯇꯧꯅꯤ ꯃꯥꯏ ꯊꯣꯛꯄꯝ ꯉꯥꯡꯗꯣꯏꯅꯤ ꯈꯪꯕ꯭꯭ꯔꯥ
ꯍꯜꯂꯣ ꯇꯥꯕ꯭ꯔꯣ
ꯇꯥꯏ ꯇꯥꯏ ꯇꯦ
ꯑꯩ ꯉꯍꯥꯛꯇꯪ ꯅꯪꯅ ꯉꯥꯡꯕꯗꯣ ꯇꯥꯗꯕ
ꯍꯜꯂꯣ ꯇꯥꯕꯣ
ꯅꯪꯅ ꯆꯠꯀꯗꯧꯗꯣ ꯑꯗꯨꯝ ꯆꯠꯂꯣ ꯀꯩꯗꯧꯒꯦ ꯍꯥꯏꯕꯅꯤꯗ ꯅꯪ ꯀꯩꯅꯣ ꯅꯪꯅ ꯑꯩꯉꯣꯟꯗ ꯄꯩꯁꯥ ꯂꯧꯅ ꯇꯧꯈꯠꯂꯛꯏꯗꯣ ꯑꯩ ꯀꯩ ꯄꯩꯁꯥ ꯂꯧꯗꯧ ꯂꯩꯒꯦ
ꯃꯁꯤ ꯑꯩꯉꯣꯟꯗ ꯄꯩꯁꯥ ꯂꯧ ꯍꯥꯏꯔꯝꯃꯒ ꯁꯥꯎꯔꯛꯄ꯭ꯋꯥꯏꯅꯤ ꯉꯥꯎꯕ
ꯌꯥꯝ ꯐꯔꯦ ꯆꯠꯂꯣ ꯑꯝꯇꯥ